ꯍ
ꯇꯥꯕ꯭ꯔꯣ
ꯑꯁ ꯄꯥꯡꯉꯦ ꯑꯩ ꯅꯥ ꯄꯥꯡꯗꯦ ꯁꯤꯒꯦ ꯇꯧꯋꯦ ꯑꯗꯨꯝ ꯈꯨꯨ ꯀꯝꯝꯕ
ꯅꯪ ꯈꯨꯣꯟꯖꯦꯜ ꯌꯥꯝ ꯇꯞꯅ ꯇꯥꯏꯅꯦ
ꯑꯩ ꯇꯞꯅ ꯉꯥꯡꯕꯒꯤꯔꯣ
ꯍꯥꯥ
ꯌꯥꯝ ꯇꯞꯄꯕꯣ
ꯅꯪ ꯈꯣꯟꯖꯦꯜꯁꯤ ꯌꯥꯝ ꯇꯞꯄꯦ ꯕꯣꯂꯨꯝꯒꯨꯝꯕ ꯅꯪ ꯋꯥ ꯉꯥꯡꯕꯗꯣ ꯈꯔ ꯀꯟꯍꯟꯕ ꯌꯥꯒꯦ ꯂꯧꯣꯑꯣ
ꯌꯥꯔꯕꯣ ꯍꯧꯖꯤꯛꯇꯤ
ꯈꯔ ꯌꯥꯏ ꯑꯗꯨꯕꯨ ꯌꯥꯝ ꯀꯟꯕꯗꯤ ꯑꯣꯏꯗꯦꯀꯣ
ꯌꯥꯔꯦ ꯀꯔꯤ ꯃꯊꯦꯜ ꯆꯥꯔꯒꯦ
ꯑꯩ ꯉꯁꯤꯗꯤ ꯏꯔꯣꯕꯒ ꯆꯔꯦ ꯅꯪꯗꯤ
ꯑꯩ ꯑꯩꯗꯤ ꯆꯥꯗꯦ
ꯋꯥ ꯈꯔ ꯀꯟꯅ ꯉꯥꯡꯉꯨ
ꯑꯩꯗꯤ ꯆꯥꯗꯌꯦ
ꯅꯪ ꯆꯖꯦꯕꯥ
ꯍꯣꯏ
ꯅꯪ ꯆꯥꯗꯁꯨ ꯋꯥꯗꯤ ꯈꯔ ꯀꯟꯅ ꯉꯥꯡꯕ ꯌꯥꯏꯗꯅ
ꯉꯥꯡꯕ ꯉꯝꯗ꯭ꯔꯦꯅꯦ ꯆꯥꯛ ꯆꯥꯗꯕꯒꯤ
ꯑꯁ ꯅꯪꯁꯤꯗꯤꯀꯣ ꯌꯥꯝ ꯅꯨꯡꯁꯤꯕ ꯋꯥꯔꯤ ꯉꯥꯛꯇ ꯁꯥꯔꯛꯀꯗꯅ
ꯀꯔꯤ ꯀꯔꯤ ꯏꯔꯣꯟꯕꯅꯣ ꯅꯪꯒꯤꯗꯤ
ꯑꯜꯂꯨ ꯈꯛꯇꯅꯦ
ꯑꯁ ꯍꯥꯎꯔꯝꯃꯅꯤꯅꯦ
ꯎꯝ
ꯆꯥꯅꯤꯡꯗꯦ ꯑꯩꯗꯤ ꯑꯗꯨꯒꯨꯝꯕ
ꯅꯪꯅ ꯆꯥꯅꯤꯡꯕꯗꯤ ꯌꯦꯟꯁꯥ ꯑꯣꯛꯁꯥ ꯉꯥꯅꯨ ꯁꯤ ꯉꯥꯛꯇ ꯅꯠꯇ꯭ꯔꯣ
ꯒꯤ
ꯑꯣ ꯅꯠꯇ꯭ꯔꯣ ꯍꯥꯏꯕꯅꯦ
ꯃꯥꯅꯦ
ꯅꯪ ꯅꯪ ꯀꯥꯏ ꯀꯥꯏ ꯆꯠꯀꯦ ꯉꯁꯤ
ꯀꯔꯤꯁꯨ ꯆꯠꯇꯦ
ꯑꯗꯨꯒ ꯋꯥꯔꯤ ꯁꯥꯟꯅꯁꯤ ꯍꯥꯏꯔꯒ ꯁꯨꯛꯌꯥ ꯌꯥꯗꯕ ꯅꯨꯄꯥ ꯂꯩꯕ ꯅꯣꯏꯗꯤ ꯌꯥꯗ ꯀ
ꯌꯥꯔꯦ ꯏꯕꯨꯡꯉꯣ ꯅꯪ ꯅꯨꯄꯤ ꯂꯩꯕꯒꯤ ꯑꯩꯉꯣꯟꯗ ꯍꯥꯏꯔꯤꯔꯣ
ꯑꯩ ꯅꯨꯄꯤꯗꯤ ꯅꯪꯅꯦ ꯀꯩꯅꯣ
ꯑꯩ ꯅꯠꯇꯦꯅꯦ ꯅꯪ ꯀꯅꯥꯅꯣ ꯑꯩ ꯅ ꯁꯛ ꯈꯪꯗꯦ
ꯅꯪꯁꯨ ꯈꯪꯗꯦ ꯑꯩꯗꯤ ꯈꯪꯉꯤ
ꯈꯪꯁꯨ ꯈꯪꯗ꯭ꯔꯒ ꯎꯝ
ꯅꯪ ꯍꯌꯦꯡ ꯎꯅꯅꯤꯡꯉꯥꯏ ꯊꯣꯛꯄ ꯌꯥꯒꯗ꯭ꯔꯣ
ꯄꯨꯡ ꯀꯌꯥꯗꯅꯣ ꯑꯩ ꯊꯕꯛ ꯂꯩꯌꯦꯕ ꯄꯨꯡ ꯍꯥꯏꯔꯛꯑꯣ ꯌꯥꯕ꯭ꯔꯥ ꯌꯦꯡꯒꯦ
ꯅꯪ ꯅꯪ ꯊꯕꯛ ꯂꯩꯕ ꯄꯨꯡꯅꯣ ꯍꯥꯏꯌꯣ ꯄꯨꯡ ꯀꯌꯥꯗꯅꯣ
ꯑꯁ ꯑꯩꯗꯤ ꯄꯨꯡ ꯀꯩꯅꯣ ꯇꯔꯥꯃꯥꯊꯣꯏꯗꯅꯦ
ꯀꯥꯏꯗꯦꯗ ꯅꯪ ꯍꯦꯛ ꯂꯣꯏꯅꯣꯀ ꯅ ꯅ ꯀꯨꯝ ꯀꯣꯜ ꯇꯧꯔꯛꯑꯣ
ꯎꯝ ꯎꯝ ꯆꯦꯡꯕꯒꯤ ꯊꯣꯛꯂꯛꯀꯦꯔꯣ
ꯊꯣꯛꯇ꯭ꯔꯗꯤ ꯅꯪꯒꯤꯗꯃꯛꯇꯅꯤꯅꯦ ꯑꯩꯅ ꯍꯤꯡꯂꯤꯁꯤꯦ
ꯑꯣ ꯁꯤꯡꯁꯨ ꯆꯥꯃꯤꯟꯅꯕ ꯆꯠꯁꯤꯔꯥ ꯑꯗꯨꯗꯤ
ꯍꯥꯥ
ꯁꯤꯡꯖꯨ ꯆꯥꯃꯤꯟꯅꯕ ꯆꯠꯁꯤꯔꯣ
ꯀꯥꯏꯗꯦ ꯆꯥꯕꯒꯤ ꯊꯕꯛꯇꯤ ꯑꯩꯈꯣꯏꯁꯨ ꯅꯝꯕꯔ ꯋꯥꯟꯅꯦ
ꯑꯗꯣ ꯄꯩꯁꯥꯗꯤ ꯅꯪ ꯄꯨꯊꯣꯛꯎꯀꯣ
ꯀꯥꯏꯗꯦ ꯂꯧꯊꯣꯛꯄꯗꯤ ꯂꯧꯊꯣꯛꯄꯤꯒꯦ ꯅꯪ ꯈꯣꯡꯅꯥꯎꯗꯒꯤ
ꯏꯁ ꯑꯩ ꯄꯩꯁꯥ ꯂꯩꯗꯤꯍꯦ
ꯍꯣꯏ ꯀꯥꯏꯗꯦꯗ ꯅꯪ ꯐꯣꯟꯗꯣ ꯄꯥꯏꯔꯒ ꯑꯩ ꯖꯤꯄꯦ ꯇꯧꯒꯦ
ꯎꯝ ꯑꯩ ꯄꯩꯁꯥ ꯖꯤꯄꯦꯗꯁꯨ ꯌꯥꯎꯗꯌꯦ ꯑꯩꯁꯦ ꯅꯪꯁꯦ ꯑꯩꯁꯦ ꯀꯔꯤ ꯑꯣꯏꯅ ꯎꯕ꯭ꯔꯣ ꯄꯩꯁꯥ ꯑꯣꯏꯅ ꯎꯕ꯭ꯔꯣ
ꯏꯁꯥ ꯑꯣꯏꯅ ꯎꯗꯗꯤ ꯀꯔꯤ ꯑꯣꯏꯅ ꯎꯁꯤꯦ ꯍꯥꯏꯕꯅꯣ ꯅꯪꯕꯨ
ꯏꯁ ꯑꯩꯗꯤ ꯃꯤꯅꯦ ꯄꯩꯁꯥ ꯅꯠꯇꯦꯌꯦ
ꯂꯩꯇ꯭ꯔꯒꯅ ꯏꯁꯤꯜꯂꯣ ꯍꯥꯏꯔꯒ ꯂꯣꯏꯔꯦ ꯆꯥꯕ ꯂꯣꯏꯔꯒ
ꯁ
ꯑꯩ ꯅꯪ ꯑꯩ ꯅꯪꯒ ꯆꯠꯄ ꯉꯝꯃꯣꯏ ꯀꯣꯟ ꯊꯦꯡꯉꯝꯃꯨ ꯅꯪꯒꯤ ꯑꯁꯤ ꯄꯤꯔꯝꯃꯨ ꯈꯣꯠꯂꯝꯃꯨ ꯐꯣꯟ ꯊꯝꯃꯝꯃꯨ ꯀꯥꯏꯗꯔ ꯃꯥ
ꯐꯣꯟ ꯊꯝꯃꯝꯃꯨ ꯍꯥꯏꯔꯗꯤ ꯐꯣꯟ ꯃꯃꯣ ꯍꯥꯏꯗꯤ ꯐꯣꯇꯣ ꯀꯥꯞꯔꯒ ꯖꯦꯔꯣꯛꯁ ꯇꯧꯔꯒ ꯄꯨꯔꯛꯑ ꯂꯣꯏꯔꯦ ꯀꯩꯅꯣ
ꯑꯣ ꯑꯗꯣ ꯅꯪ ꯉꯥꯡꯅꯀꯣ ꯑꯩ ꯑꯩꯗꯤ ꯌꯥꯎꯕ ꯉꯝꯃꯣꯏ
ꯑꯩ ꯌꯥꯎꯗꯤ ꯅꯪ ꯀꯔꯤ ꯋꯥꯅꯤꯡꯉꯥꯏ ꯂꯩꯒꯦ ꯑꯗꯨꯝ ꯏꯇꯨꯡꯗ ꯏꯜꯂꯨ ꯑꯩ ꯊꯣꯛꯄ ꯑꯗꯨꯝ ꯇꯧꯔꯛꯀꯅꯤ
ꯑꯩꯗ ꯅꯪ ꯂꯩꯔꯦ ꯑꯗꯨꯕꯨ ꯅꯠꯇ꯭ꯔꯥ
ꯃꯥꯅꯦ ꯀꯩꯅꯣ ꯅꯪꯒꯤꯗꯃꯛꯇꯅꯤ ꯑꯩꯅ ꯍꯤꯡꯂꯤꯕꯁꯦ
ꯗꯂꯞ ꯇꯤꯀ ꯑꯁ ꯅꯪ ꯅꯨꯄꯤ ꯃꯌꯥꯝꯗ ꯁꯨꯃꯥꯏꯅ ꯈꯥꯏꯔꯝꯒꯗꯕꯗꯣ ꯈꯜꯂꯒ ꯑꯩ ꯍꯧꯖꯤꯛ ꯁꯥꯎꯅꯤꯡꯦ
ꯀꯔꯤꯟꯅ
ꯅꯪ ꯅꯉꯗ ꯀ ꯄ ꯆꯒꯔ
ꯀꯔꯤꯅꯣ ꯅꯪꯅ ꯄꯉꯥꯡ ꯉꯥꯡꯉꯁꯤꯦ ꯁꯦ ꯑꯩ ꯒ꯭ꯌꯥꯟ ꯇꯥꯗꯦꯗ ꯑꯩ ꯅꯨꯄꯤ ꯀꯌꯥꯗ ꯋꯥꯔꯤ ꯁꯥꯈꯤꯒꯦꯕ ꯍ ꯅꯊꯟꯇꯗꯤꯦ ꯑꯩ ꯎꯔꯤ ꯁꯥꯔꯤꯁꯦ
ꯆꯥꯂ ꯄꯥꯈꯪ ꯂꯝ ꯅꯨꯕꯤ ꯑꯃꯈꯛꯇ ꯋꯥꯔꯤ ꯁꯥꯕ꯭ꯔꯣ
ꯏꯃꯥꯒꯨꯝꯕ ꯏꯆꯦꯒꯨꯝꯕꯗꯤ ꯁꯥꯏ ꯍꯣꯏ
ꯅꯋꯥ ꯂꯧꯗꯦ
ꯑꯗꯨꯕꯨ ꯑꯇꯣꯞꯄ ꯂꯩꯁꯥ ꯃꯤꯕꯨꯗꯤ ꯁꯥꯟꯅꯗꯦꯍꯦ
ꯅꯋꯥ ꯂꯧꯥꯎꯗꯤꯦ
ꯈꯠꯇꯅꯦ ꯑꯩꯒ ꯏꯗꯤ
ꯅꯋꯥ ꯂꯧꯗꯦ
ꯑꯅꯤ ꯁꯨꯅꯁꯨ ꯄꯣꯛꯑꯣꯏ ꯍꯥꯏꯁ
ꯍ
ꯆꯨꯝꯕ ꯆꯨꯝꯗ꯭ꯔ ꯍꯥꯥ
ꯅꯪ ꯅꯪ ꯅꯪ ꯍꯦꯟꯖꯤꯜꯂꯛꯗꯤ ꯎ ꯆꯩ ꯂꯩꯌꯦꯗꯤ ꯀꯥꯎꯒꯅꯨꯀꯣ
ꯀꯩꯅꯣ ꯅꯪꯅ ꯄꯉꯥꯡꯅ ꯌꯥꯡꯏꯤ
ꯅꯪ ꯅꯨꯄꯤ ꯑꯇꯩ ꯈꯥꯏꯔꯝꯃꯅꯦꯕꯀꯣ ꯅꯪ ꯑꯩꯕꯨ ꯄꯥꯝꯃꯦ ꯍꯥꯏꯔꯒꯀꯣ
ꯅꯨꯄꯤ ꯑꯇꯩ ꯈꯥꯏ ꯅꯨꯄꯤ ꯑꯇꯩ ꯈꯥꯏꯔꯝꯃꯗꯤ ꯅꯪ ꯈꯪꯅꯤ ꯍꯥꯏꯕꯅꯤꯗ
ꯑꯩ ꯃꯤꯠꯇ ꯅꯨꯄꯤ ꯑꯇꯣꯞꯄ ꯎꯗ꯭ꯔꯦ ꯅꯪ ꯈꯛꯇꯅꯦ ꯑꯩ ꯃꯤꯠꯇ ꯎꯔꯤꯁꯦ
ꯑꯔꯦ ꯏꯕꯨ
ꯈꯪꯉꯤꯗꯅ ꯂꯩꯁꯥꯕꯤ ꯑꯃꯣꯝ ꯊꯣꯠ ꯊꯣꯠ ꯅꯥꯎꯕꯤ
ꯆꯠꯂꯣ ꯍꯥꯏꯗꯣꯛꯄꯅ ꯑꯃ ꯄꯨꯛꯅꯤꯡꯗ ꯂꯩꯕꯅ ꯑꯃ ꯍꯧꯖꯤꯛꯀꯥꯟꯒꯤ ꯅꯨꯄꯥꯁꯤꯡꯁꯦ ꯇꯜꯂꯦ
ꯊꯣꯔꯛꯄꯅ ꯑꯃ ꯍꯥꯏꯕꯗꯔꯣ
ꯍꯣꯏꯅꯦ
ꯇꯣ ꯑꯩꯗꯤ ꯑꯃꯈꯛꯇꯅꯦ ꯑꯅꯤ ꯁꯨꯛꯁꯨ ꯁꯨꯔꯣꯏ
ꯆꯂꯣꯍꯦ
ꯍꯥꯏꯗꯣꯔꯛꯄꯁꯨ ꯑꯃ ꯇꯧꯊꯣꯔꯛꯄꯁꯨ ꯑꯃ ꯑꯃ ꯈꯛꯇꯅꯦ ꯑꯅꯤꯁꯨꯛ ꯁ ꯁꯨꯔꯣꯏ ꯍꯥꯏꯗꯤ
ꯇꯣꯉꯥꯟ ꯇꯣꯉꯥꯜꯂꯦ ꯍꯥꯏꯕꯅꯦ ꯑꯗꯣ ꯆꯞ ꯃꯥꯟꯅꯅ ꯇꯧꯔꯛꯇꯦ ꯍꯥꯏꯕꯅꯤꯅꯦꯍꯦ
ꯑꯗꯣ
ꯎꯝ
ꯅꯪ ꯈꯣꯟꯖꯦꯜꯗꯤ ꯇꯥꯕꯗꯤ ꯅꯨꯡꯗꯤ ꯅꯨꯡꯉꯥꯏꯍꯦ ꯅꯨꯡꯁꯤ
ꯅꯨꯡꯉꯥꯏꯕꯅꯤꯅꯦ ꯅꯪꯒꯅꯅꯥꯒ ꯅꯕꯨ ꯅꯅꯨꯡꯁꯤ ꯀꯥꯎꯕ꯭ꯔꯥ ꯑ ꯍꯧ ꯁꯤ
ꯑꯗꯨꯒꯨꯝꯕ ꯋꯥꯗꯣ ꯍꯪꯉꯛꯀꯅꯨ ꯍꯥꯏꯕꯅꯦ ꯀꯩꯅꯣ ꯅꯪ ꯇꯅꯀꯣ ꯑꯩ ꯅꯥꯕ ꯂꯣꯏꯕ ꯃꯇꯝꯗ ꯑꯗꯨꯝ ꯅꯥꯕ ꯐꯥꯔꯛꯀꯅꯤ
ꯂꯣꯏꯔꯦꯗ ꯅꯣꯏ ꯀꯩꯅꯨ ꯃꯤꯅ ꯄꯨꯨ ꯅꯥꯑ ꯍꯥꯏꯔꯒ ꯅꯣ ꯏꯕꯨꯣ ꯀꯔꯤꯔ ꯈꯪꯗ
ꯃꯔꯝꯗꯤ ꯑꯁꯦꯡꯕ ꯅꯥꯗꯕꯒꯤ
ꯑꯁꯦꯡꯕ ꯅꯥꯏꯌꯦꯦ ꯉꯁꯥꯏ ꯏꯃꯥꯟꯅꯕꯤ ꯏꯕꯥꯅꯤꯗꯣ ꯗꯨꯀꯥꯟ ꯊꯣꯛꯄ ꯑꯗꯣ ꯌꯦꯟꯖꯥꯡ ꯌꯦꯡꯕ ꯆꯠꯄꯗꯣ ꯁꯤꯡꯖꯨ ꯌꯥꯝ ꯁꯥꯕ ꯆꯥꯏꯑꯕ
ꯑꯁ ꯅꯣꯏ ꯄꯨꯁꯤꯗꯤ ꯁꯤꯖꯕꯅ ꯂꯧꯔꯦ ꯍꯦ
ꯑꯩꯕꯨꯗꯤ ꯑꯩꯕꯨꯗꯤ ꯌꯥꯝ ꯆꯥꯗꯦ ꯊꯥꯃꯟꯕꯒꯤ ꯏꯃꯥꯟꯅꯕꯤ ꯂꯣꯏ ꯆꯥꯏ ꯑꯗꯣ ꯑꯩ ꯉꯁꯥꯏ ꯀꯩꯅꯣꯗ ꯆꯥꯛ ꯆꯥꯕꯗꯨꯁꯨ ꯑꯩꯒꯤ ꯑꯃꯃꯦꯠꯄꯗꯨꯁꯨ ꯌꯥꯝ ꯁꯥꯕ ꯑꯗꯨꯒꯤꯅꯤ
ꯅꯪ ꯅꯪ ꯀꯩ ꯏꯟꯁꯥꯡ ꯆꯥꯒꯦ ꯉꯁꯤ
ꯈꯥꯃꯦꯟ ꯄꯨꯨꯡꯁꯁꯥꯏ ꯍꯣꯏ
ꯑꯗꯣ
ꯅꯪ ꯍꯌꯦꯡꯗꯤ ꯊꯦꯡꯅꯕꯅꯤ ꯊꯦꯡꯅꯗꯕ ꯌꯥꯗꯦꯀꯣ ꯋꯥꯔꯤ ꯌꯥꯝ ꯁꯥꯒꯗꯕ ꯂꯩ
ꯍꯣꯏꯅꯦ ꯑꯩꯗꯤ ꯌꯥꯏꯅꯦꯍꯦ ꯑꯗꯣ ꯎꯝ ꯑꯗ ꯆ ꯄꯣ ꯂꯩꯕꯤꯌꯨ ꯀ
ꯅꯪꯒꯤꯗꯃꯛꯇꯅꯤ ꯑꯩꯅ ꯍꯤꯡꯂꯤꯤꯕꯁꯦ ꯂꯣꯏ ꯂꯩꯕꯤꯗꯣꯏꯅꯦ
ꯉꯟꯅ ꯍꯥꯎꯒꯠꯂꯣꯀꯣ ꯑꯗꯨꯗꯤ ꯍꯌꯦꯡ
ꯗꯨꯀꯥꯟꯗ ꯂꯩꯕ ꯂꯣꯏꯅ ꯈꯨꯗꯤꯡꯃꯛ ꯑꯩꯅ ꯂꯧꯁꯤꯜꯂꯒ ꯅꯪꯒꯤꯗꯃꯛꯇ ꯈꯥꯛꯄꯤꯗꯣꯏꯅꯦ ꯀꯩꯅꯣ ꯉꯒꯟꯅꯁꯨ ꯍꯧꯒꯠꯀꯅꯤ ꯊꯦꯡꯅ ꯍꯜꯂꯛꯀꯅꯤ
ꯅꯪ ꯍꯧꯎꯒꯠꯂꯒꯀꯣ ꯏꯁꯤꯡꯒ ꯐꯖꯅ ꯂꯨꯊꯣꯛ ꯑꯒ ꯎꯟꯅꯕ ꯂꯥꯛꯑꯣ꯫
ꯆꯠꯂꯨ ꯑꯗꯥ ꯑꯩꯕꯨ ꯃꯣꯠꯄ ꯇꯥꯏꯞꯇ꯫
ꯅꯪ ꯍꯧꯖꯤꯛ ꯏꯕꯥꯅꯤ ꯀꯣꯜ ꯇꯧꯔꯤ ꯐꯥꯎꯕ ꯃꯅꯝ ꯆꯦꯜꯂꯛꯏꯅꯦ꯫
ꯍꯦꯍꯦꯍꯦꯍꯥ ꯂꯩꯕꯁꯤꯡ ꯄꯣꯠ ꯆꯩꯁꯤꯡ ꯑ ꯄꯣꯕ ꯉꯥꯛꯇ ꯊꯝꯕꯒꯤꯅꯤ
ꯀꯣꯜ ꯇꯧꯔꯛꯄꯗꯒꯤ ꯐꯣꯟꯗ ꯅꯞꯄꯗꯒꯤ ꯅꯝꯂ꯫
ꯍꯦ ꯍꯦ ꯅꯪ ꯐꯣꯟꯗꯣ ꯈꯔ ꯃꯅꯝ ꯆꯦꯟꯕꯁꯤꯡ ꯅꯞꯄꯒꯤ ꯑꯣꯏꯔꯝꯕ ꯃꯥꯜꯂꯦ ꯗꯨꯗꯤ꯫
ꯆꯂꯣ ꯍꯦ ꯆꯂꯣ ꯑꯗꯨ
ꯅꯪꯒꯤꯖꯨ ꯖꯥꯠ ꯖꯥꯠ ꯅꯦꯗ ꯅꯪ ꯀꯥꯆꯤꯟ ꯀꯣꯌꯥꯗꯦ ꯃꯅꯝ ꯆꯦꯟꯕ ꯈꯔ ꯂꯩꯕꯩ ꯑꯣꯏꯔꯝꯅꯦ ꯗꯨꯗꯤ
ꯆꯦꯟꯗꯦ ꯆꯦꯟꯗꯦ ꯅꯪꯅꯦ ꯅꯪ ꯌꯥꯝ ꯃꯣꯠꯄꯒꯤꯅꯦ ꯃꯅꯝ ꯂꯥꯛꯑꯦ ꯑꯩꯉꯣꯟꯗ ꯄꯥꯈꯪ ꯑꯣꯏꯗꯤ ꯈꯔ ꯁꯨ ꯅꯥꯟꯕ ꯇꯝꯃꯨꯍꯦ
ꯅꯣꯛꯅꯤꯡꯉꯤꯍꯦ ꯅꯪ ꯍꯥꯏꯔꯛꯄꯁꯤꯗꯤ ꯑꯩ ꯅꯣꯛꯇꯕ ꯉꯝꯗꯦ ꯀꯣ
ꯕꯣꯜ ꯌꯦꯡꯗꯣꯏꯔꯣ-
ꯕꯣꯜ ꯌꯦꯡꯗꯗꯤ ꯑꯁ ꯋꯥꯔꯜ ꯀꯞ ꯂꯩ ꯁꯤꯕꯨ ꯕꯣꯜ ꯌꯦꯡꯉꯗꯤ ꯀꯃꯥꯏꯟ ꯇꯧꯒꯦ
ꯌꯦꯡꯃꯤꯟꯅꯁꯦ
ꯌꯦꯃꯤꯟꯅꯁꯦ ꯅꯪ ꯑꯩꯗꯤ ꯑꯃꯈꯛꯇꯅꯦ
ꯎꯐ
ꯅꯠꯇ꯭ꯔꯣ
ꯅꯠꯇꯦ
ꯍꯌꯦꯡ ꯑꯌꯨꯛ ꯍꯌꯦꯡ ꯑꯌꯨꯛ ꯑꯩꯕꯨ ꯍꯧꯗꯣꯛꯀꯣ
ꯆꯠꯂꯣ ꯑꯩ ꯍꯥꯏꯒꯦ ꯇꯧꯔꯝꯃꯒ
ꯅꯪ ꯍꯥꯢꯒꯦ ꯇꯧꯔꯝ ꯍꯌꯦꯡ ꯑꯍꯨꯛꯁꯦ ꯄꯨꯡ ꯑꯍꯨꯝ ꯃꯈꯥꯏ ꯃꯥꯜꯂꯦ
ꯑꯁ ꯌꯥꯝ ꯉꯜꯂꯤ
ꯄꯨꯡ ꯑꯍꯨꯝ ꯃꯈꯥꯏ ꯍꯥꯏꯗꯤ ꯄꯨꯡ ꯑꯍꯨꯝ ꯃꯤꯅꯤꯠ ꯀꯨꯟꯃꯉꯥ ꯃꯉꯣꯟꯗ ꯍꯧꯒꯠꯄ ꯌꯥꯔꯦ
ꯑꯩ ꯃꯤꯀꯞ ꯊꯣꯛꯂꯛꯑꯗꯤ ꯍꯥꯏꯕꯤꯒꯦ ꯊꯣꯛꯇꯗꯤ ꯍꯥꯏꯕꯤꯔ
ꯍꯥꯏ ꯊꯣꯛ ꯊꯣꯛꯂꯛꯀꯗꯕꯅꯦ ꯊꯣꯛꯇ꯭ꯔꯗꯤ ꯑꯩ ꯄꯨꯟꯁꯤ ꯂꯣꯏꯕꯒ ꯆꯞ ꯃꯥꯟꯅꯔꯦꯍꯦ
ꯑꯂꯥꯟ ꯊꯝꯃꯣ
ꯑꯁ ꯅꯪ ꯊꯝꯒꯗꯕꯅꯦ ꯅꯪ ꯅꯃꯤꯠ ꯅꯅꯥ ꯈꯔ ꯁꯤꯡꯉꯦꯕ ꯑꯉꯥꯡ ꯑꯣꯏꯕꯒꯤ
ꯏꯁ ꯑꯗꯨꯒꯤ ꯍꯣꯏ ꯑꯗꯨꯗꯤ ꯆꯨꯝꯃꯦ ꯑꯗꯣ ꯑꯩ ꯍꯟꯗꯛ ꯏꯁꯥ ꯅꯨꯡꯉꯥꯏꯇꯦꯕ ꯑꯗꯨꯒꯤꯅꯦ
ꯑꯁ ꯅꯁꯥꯁꯨ ꯀꯌꯥꯝ
ꯇꯕꯒꯤꯀꯣ ꯑꯩꯗꯣ ꯇꯨꯝꯊꯈꯤꯕꯗ ꯑꯗꯨꯝ ꯇꯨꯝꯕꯗ ꯍꯧꯒꯠꯄ ꯉꯝꯗꯕ ꯂꯩꯌꯦꯕ ꯍꯟꯗꯛꯁꯦ
ꯈꯪꯗ꯭ꯔꯦꯗ ꯅꯪꯅ ꯄꯪꯉꯥꯡ ꯉꯥꯡꯉꯦ ꯑꯁꯦꯡꯗ ꯂꯥꯜꯂꯤꯗꯁꯨ ꯈꯪꯉ
ꯅꯪ ꯄꯉꯥꯡ ꯉꯥꯡꯉꯒ ꯑꯩꯁꯨ ꯄꯉꯥꯡ ꯉꯥꯡꯉꯝꯗꯣꯏ ꯃꯥꯜ
ꯍꯨꯡ ꯍꯨꯡ ꯍꯨꯡ ꯍꯨ ꯅꯣꯛꯅꯤꯡꯉꯦ ꯑꯩꯕꯨ ꯄꯪꯉꯥꯡ ꯍꯉꯥꯡ ꯀꯥꯏ ꯆꯦ
ꯅꯪ ꯄꯥꯉꯥꯡ ꯉꯥꯡꯕꯒꯤꯅꯦ ꯃꯤꯅ ꯑꯁꯦꯡ ꯑꯁꯦꯡꯕ ꯍꯥꯏꯔꯒ ꯑꯣꯅꯥꯥꯡꯅꯥꯅꯤ ꯍꯥꯏꯔꯤ
ꯑꯩꯈꯣꯏꯗꯤ ꯄꯉꯥꯡ ꯉꯥꯡꯕ ꯄꯨꯟꯁꯤꯗꯨ ꯅꯠꯇ꯭ꯔꯦ ꯂꯩꯁꯥꯕꯤ
ꯑꯩꯈꯣꯏꯁꯨ ꯅꯠꯇ꯭ꯔꯦ ꯅꯪꯗꯤ ꯑꯩꯁꯤꯦ ꯂꯩꯁꯥꯕꯤꯅꯦꯅ ꯈꯟꯕ꯭ꯔꯣ
ꯔꯣ
ꯑꯩ ꯑꯉꯥꯡ ꯑꯅꯤ ꯁꯨꯔꯦ
ꯑꯦ ꯁꯦꯡꯕ꯭ꯔꯣ ꯃꯄꯥꯗꯤ ꯀꯅꯥ ꯃꯄꯥꯗꯤ ꯁꯤꯗ ꯂꯩꯔꯒ
ꯃꯣꯏꯄꯥꯗꯤ ꯃꯄꯥꯟ ꯂꯝꯗ ꯂꯩꯈꯤꯕꯅꯦ
ꯑꯗꯨꯗꯣꯅꯦ ꯑꯁ ꯃ ꯄꯥ ꯐꯥꯎ ꯈꯪꯍꯧꯗꯦꯀꯣ ꯑꯉꯥꯡ ꯑꯅꯤ ꯂꯩꯔꯦ ꯍꯥꯏꯔꯒ
ꯈꯪꯕꯅꯦ ꯀꯔꯤꯔꯣ ꯍꯟꯗꯛꯀꯤ ꯅꯨꯄꯥꯁꯤꯡꯁꯤꯕꯨ ꯀꯔꯤꯅꯣ ꯃꯌꯨꯝꯗ ꯂꯩ ꯃꯌꯨꯝꯗꯒꯤ ꯍꯦꯛ ꯆꯠꯊꯣꯛꯈ꯭ꯔꯗꯤ ꯃꯥꯒꯤ ꯅꯨꯄꯤ ꯑꯉꯥꯡ ꯀꯥꯎꯔꯤꯁꯦ ꯀꯔꯤꯒꯤꯔꯣ
ꯈꯪꯗꯅ ꯑꯩꯈꯣꯏꯗꯤ ꯇꯧꯖꯗꯕꯅꯤꯅ ꯑꯗꯨꯒꯨꯝꯕꯗꯨ
ꯏꯁ ꯅꯪꯁꯨꯅꯤꯅꯦ ꯂꯩ ꯍꯥꯏꯔꯒ ꯅꯪꯁꯦ ꯈꯪꯖꯤꯟꯅꯗꯕꯒ ꯁꯥꯔꯤꯅꯦ ꯑ ꯑꯗꯨ ꯑꯁꯤ ꯅꯨꯄꯥꯁꯤꯡꯁꯦ ꯃꯣꯏ ꯌꯨꯝꯗꯒꯤ ꯊꯣꯡꯉꯛꯑꯗꯤ ꯍꯦꯛꯇ ꯄꯥꯈꯪ ꯁꯥꯕ ꯃꯥꯜꯂꯦ
ꯀꯗꯁꯤꯒꯦ ꯀꯗ ꯌꯥꯗꯒꯦ
ꯁꯥꯏ
ꯐꯨꯔꯤꯠ ꯐꯤꯔꯣꯜ ꯈꯔ ꯅꯥꯟꯅ ꯁꯦꯠꯄꯗꯣ ꯐꯠꯇ꯭ꯔꯣ ꯄꯥꯈꯪ ꯁꯥꯕ ꯅꯠꯇꯦ ꯑꯗꯣ
ꯑꯗꯣ ꯅ ꯅꯆꯥꯥ ꯅ ꯇꯨ ꯂꯩꯔꯒ ꯅꯪ ꯂꯩꯇꯦ ꯉꯉꯥꯡꯉꯤꯗꯨꯗꯤ
ꯑꯦꯦ ꯑꯩꯈꯣꯏ ꯑꯩꯈꯣꯏꯗꯤꯀꯣ ꯑꯗꯨ ꯉꯥꯡꯉꯣꯏ ꯑꯩ